ꯑ
ꯃꯨꯠꯇꯈ꯭ꯔꯦꯅꯦ ꯃꯇꯝꯟꯗ
ꯋꯥꯔꯤ ꯌꯥꯝ ꯅꯨꯡꯉꯥꯏꯕ ꯀꯥꯟꯗ ꯑ ꯍꯣꯏ ꯑꯩꯗꯤ ꯋꯥ ꯑꯗꯨꯝ ꯉꯥꯏꯔꯒ ꯂꯩꯕꯅꯦꯕ
ꯃꯊꯅ ꯃꯛꯇ꯭ꯔꯦꯣ
ꯎꯝ
ꯗꯤꯕꯦꯠ ꯍꯧꯔꯀꯥꯟꯁꯤꯗ ꯃꯨꯠꯈ꯭ꯔꯦꯕ
ꯍꯣꯏ ꯈꯪꯗ꯭ꯔꯦꯅꯦ
ꯈꯔꯤ ꯈꯜꯂꯤꯒꯦ ꯈꯔꯤ ꯈꯜꯂꯤꯜꯂꯤꯒꯦꯕ
ꯇꯦꯟꯁꯟ ꯉꯥꯛꯇ ꯂꯩꯔꯦ
ꯈꯔꯤ ꯇꯦꯟꯁꯟꯣꯕ ꯇꯦꯟꯁꯤꯟ ꯉꯥꯛꯇꯅꯤ
ꯀꯃꯥꯏꯅ ꯍꯦꯡꯗꯣꯏꯔꯥ
ꯑꯁ ꯅꯣꯏꯗꯤ ꯑꯃꯔꯣꯝꯗꯗꯤ ꯂꯥꯛꯌꯦ ꯀꯩꯅꯣ ꯁꯣꯡꯅꯉꯥꯏꯒꯕꯤ
ꯑ
ꯆꯞ ꯃꯥꯟꯅꯩꯗ ꯑꯩꯈꯣꯏ ꯅꯣꯏꯅꯤ ꯂꯥꯛꯑꯦ ꯍꯧꯖꯤꯛꯇꯤ ꯅꯣꯏꯗꯤ ꯑꯦꯛꯖꯥꯝ ꯍꯦꯛ ꯑꯗꯨ ꯑꯣꯏꯔꯗꯤ ꯑꯗꯨꯝ ꯇꯦꯟꯁꯟ ꯂꯩꯇ꯭ꯔꯦ ꯑꯗꯨꯅ ꯅꯣꯏꯗꯤ ꯑꯩꯈꯣꯏꯗꯤ ꯑꯗꯨꯝ ꯇꯧꯗꯦ ꯁ ꯉꯇ ꯂꯩꯔꯦ ꯍꯧꯖꯤꯛꯐꯥꯎ
ꯀꯔꯤ ꯇꯦꯟꯁꯟ ꯂꯩꯕ꯭ꯔꯥ
ꯀꯃꯥꯏꯅ ꯍꯤꯡꯗꯣꯏꯔꯥ ꯊꯕꯛ ꯇꯧꯗ꯭ꯔꯤꯉꯩꯗ ꯀꯃꯥꯏꯅ ꯄꯩꯁꯥ ꯂꯥꯛꯇꯣꯏꯔꯥ ꯁꯤꯒꯨꯝꯕ ꯇꯧꯁꯅ
ꯎꯝ ꯎ ꯄꯤꯗꯤ ꯈꯪꯅꯤ ꯍꯥꯏꯒꯦ
ꯍꯥꯝ
ꯑꯗꯨ ꯑꯗꯨꯝ ꯑ ꯅꯨꯨꯡꯄꯥꯅ ꯄꯩꯁꯥꯒꯨꯝꯕ ꯑꯌꯥꯝꯕ ꯄꯨꯊꯣꯛꯀꯅꯤꯗꯅ ꯑꯩꯈꯣꯏꯗꯤ ꯊꯕꯛ ꯇꯧꯕꯗꯤ ꯌꯥꯗꯦ ꯑꯗꯨꯒ ꯅꯨꯡꯇꯤꯗꯤ ꯑꯗꯨꯝ ꯌꯨꯝꯒꯤ ꯊꯕꯛ
ꯑꯟꯗꯔꯁꯇꯦꯟ ꯑꯟꯗꯔꯁꯇꯦꯟ ꯗꯤ ꯂꯩꯔꯦꯗꯅ ꯍꯟꯗꯛꯇꯤ ꯄꯣꯏ ꯈꯛꯇ ꯗꯤꯄꯦꯟ ꯇꯧꯕ ꯌꯥꯗꯦ ꯑꯗꯨ ꯀꯥꯏꯈ꯭ꯔꯦ
ꯑ ꯑꯗꯣ ꯅꯨꯄꯥꯒꯤ ꯊꯕꯛꯁꯨ ꯑ ꯅꯨꯄꯥꯅ ꯎꯝ ꯑꯥꯎꯁꯥꯏꯒꯤ ꯊꯕꯛ ꯇꯧꯔ ꯅꯨꯄꯤꯅ ꯌꯨꯝꯒꯤ ꯊꯕꯛ ꯇꯧꯈ꯭ꯔꯗꯤ ꯆꯞ ꯃꯥꯟꯅꯔꯦꯅ ꯄꯣꯏꯥ
ꯀ꯭ꯔꯤꯕꯥ
ꯅꯨꯄꯥꯅꯅꯦ ꯔꯔꯅꯤꯡ ꯇꯧꯔꯒ ꯅꯨꯄꯤꯅ ꯌꯨꯝꯒꯤ ꯊꯕꯛ ꯇꯧꯔꯗꯤ ꯆꯞ ꯃꯥꯟꯅꯗ꯭ꯔꯣ
ꯑꯗꯨ ꯑꯣꯏꯔꯁꯨꯒꯨꯝꯕ ꯑꯁꯤꯒꯨꯝꯕ ꯍꯧꯖꯤꯛꯇꯤ ꯐꯪꯅꯤ ꯐꯪꯂꯉꯔꯣꯏ ꯍꯥꯏꯕ ꯇꯝꯕꯗꯤ ꯉꯝꯗꯦꯗꯅ
ꯎꯝ ꯍꯣꯏ ꯑꯗꯨꯝ
ꯑꯩꯈꯣꯏꯁꯨ ꯁꯦꯜꯐ ꯏꯟꯗꯤꯄꯦꯟꯗꯦ ꯑꯗꯨꯝ ꯂꯩꯅꯤꯡꯉꯦ
ꯎꯝ
ꯃꯤꯅ ꯅꯤꯕ ꯀꯥꯟꯗ ꯄꯤꯗꯣꯏꯕ ꯑꯩꯈꯣꯏꯗ ꯑꯩꯈꯣꯏꯅ ꯃꯤꯉꯣꯟꯗ ꯅꯤꯕ ꯅꯠꯇꯕ
ꯎꯝ
ꯁꯤꯅ ꯍꯦꯟꯅ ꯅꯨꯡꯉꯥꯏꯗꯣꯏ ꯃꯥꯜꯂꯦꯗ ꯑꯩꯗꯤ
ꯍꯣꯏ ꯍꯧꯖꯤꯛ ꯂꯩ ꯀꯩꯅꯣ ꯍꯥꯏꯕꯗꯤ ꯍꯅꯨꯈ꯭ꯔꯦ ꯍꯥꯏꯕꯁꯨ ꯅꯠꯇꯦ ꯑ ꯍꯧꯖꯤꯛ ꯅꯍꯥ ꯌꯥꯝ ꯑꯣꯏꯔꯤꯔꯤ ꯎꯝ ꯑꯦꯛꯖꯥꯝꯒꯨꯝꯕ ꯊꯥꯕꯁꯨ ꯌꯥꯏ ꯅꯪ ꯑꯄꯥꯝꯕ ꯇꯧꯕ ꯌꯥꯏ
ꯂꯩꯑ ꯂꯩꯇꯦ ꯍꯥꯏꯕꯒꯤ ꯅꯠꯇꯦꯀꯣ ꯃꯇꯥꯡ ꯂꯩꯔꯁꯨ ꯕꯨꯛꯁꯦ ꯐꯥꯗꯣꯛꯇ꯭ꯔꯦ ꯊꯣꯛꯇ꯭ꯔꯗꯤ ꯑꯗꯨꯝ ꯌꯥꯗ꯭ꯔꯦꯕ ꯑꯩꯈꯣꯏꯁꯦ ꯑꯣꯛ ꯄꯦ ꯇꯥꯔꯟ ꯇꯧꯗ꯭ꯔꯗꯤ ꯉꯝꯗꯦ ꯑꯗꯨ ꯁꯨꯝ ꯌꯥꯝ ꯉꯝꯗꯕ ꯑꯗꯨ ꯇꯔꯟꯗ ꯅ꯭ꯌꯨ ꯄꯦꯁ
ꯎꯝ ꯈꯔ ꯈꯔ ꯇꯧꯔꯒ ꯌꯥꯏꯗ ꯑꯗꯨꯒꯤꯗꯤ ꯁꯨꯡ ꯄ ꯄꯥꯗꯦꯅ ꯄꯥꯈꯠꯇ꯭ꯔꯁꯨ ꯑꯗꯨꯝ ꯑꯦꯛꯖꯥꯝꯒꯨꯝꯕ ꯋꯥꯟ ꯇꯥꯏꯝꯗꯗꯤ ꯑꯗꯨꯝ ꯎꯝ ꯀ꯭ꯂꯤꯌꯥꯔ ꯇꯧꯕ ꯉꯝꯗ꯭ꯔꯁꯨꯀꯣ ꯁꯦꯀꯦꯟ ꯇꯥꯏꯝꯒꯨꯝꯕ ꯇꯧꯔꯀꯥꯟꯗ ꯈꯪꯛꯇꯅꯤꯗ ꯍꯥꯏꯕ
ꯍꯣꯏ ꯑꯩꯁꯨ ꯑꯗꯨꯗꯤ ꯇ꯭ꯔꯥꯏ ꯇꯧꯒꯦꯗꯤ ꯈꯜꯂ
ꯎꯝ ꯑ ꯎꯝ ꯅꯦꯠ ꯅꯦꯠ ꯊꯥꯕꯩꯗꯣ ꯅꯍꯥꯟꯃꯅ ꯏꯃꯥꯟꯅꯕꯁꯨ ꯍꯥꯏꯔꯒ ꯂꯩꯔ ꯑꯗꯣ ꯑꯩꯁꯨ ꯑꯥꯏꯗꯤꯌꯥ ꯂꯩꯇꯦꯅꯦ ꯅꯪꯗꯤ ꯈꯪꯉꯕꯣ ꯀꯃꯥꯏꯅ ꯇꯧꯒꯦꯗꯣ
ꯑꯩ ꯊꯥꯗ꯭ꯔꯤꯗ ꯑꯃꯐꯥꯎ ꯊꯥꯗ꯭ꯔꯤꯗ
ꯎꯝ ꯅꯪꯒꯤ ꯑꯣꯅꯔꯁ ꯄꯦꯄꯔꯗꯒꯤꯁꯨ ꯑꯗꯨꯝ
ꯍꯣꯏ ꯃꯤꯒꯤ ꯑꯣꯅꯔꯁ ꯄꯦꯄꯔꯗ ꯑꯗꯨꯝ ꯃꯈꯣꯏꯗ ꯑꯗꯨꯝ ꯐꯤꯐꯇꯤ ꯐꯤꯐꯇꯤ ꯍꯟꯗ꯭ꯔꯦꯠ ꯍꯟꯗ꯭ꯔꯦꯗ ꯑꯗꯨꯃꯥꯏꯅ ꯇꯧꯕ ꯃꯥꯜꯂꯦ ꯊ꯭ꯔꯤ ꯍꯟꯗ꯭ꯔꯦꯗ ꯅꯠꯇ꯭ꯔꯦ ꯑꯗꯨꯝ ꯃꯥꯔꯛꯁ ꯑꯀꯣꯔꯗꯤꯡ ꯇꯨ ꯃꯥꯔꯛꯁꯦꯂ ꯂꯩꯔꯦ ꯀꯣ ꯑꯗꯨꯃꯥꯏꯅ ꯇꯧꯕꯔ ꯀꯥꯟꯗ ꯑꯩꯒꯤ ꯁꯕꯖꯦꯛ ꯄꯦꯄꯔꯗ ꯐꯤꯐꯇꯤ ꯑꯗꯨꯒ ꯔꯤꯖ ꯖꯦꯅꯦꯔꯦꯜ ꯅꯣꯂꯦꯖ ꯃꯦꯊꯃꯦꯇꯤꯛꯁ ꯑꯗꯨꯃꯥꯏꯅ ꯌꯧꯕꯗ ꯑꯗꯨꯝ ꯍꯥꯐ ꯍꯥꯐꯇꯤ ꯑꯗꯨꯝ ꯇꯧꯕ ꯃꯥꯜꯂꯦ ꯄꯦꯄꯔ ꯋꯥꯟ ꯄꯦꯄꯔ ꯇꯨꯗ ꯌꯥꯎꯕꯗꯣ
ꯎꯝ ꯑꯗꯨ ꯏꯪꯂꯤꯁꯀꯤꯗꯤ ꯅꯣꯏ ꯊꯝ ꯏꯪꯂꯤꯁꯁꯤꯗꯤ ꯀꯃꯥꯏꯅ ꯇꯧꯒꯦ ꯍꯥꯏꯕꯗꯤ ꯃꯥꯁꯇꯔ ꯇꯧꯕꯗ ꯀꯔꯤ ꯀ ꯑꯌꯥꯝꯕ ꯊꯝꯒꯦ
ꯑ
ꯍ ꯐꯔꯤ ꯍꯥꯏꯕ
ꯑꯁ ꯇꯧꯕꯗꯣ ꯀꯔꯤ ꯀꯔꯤ ꯑꯌꯥꯝꯕ ꯊꯝꯒꯦꯕ ꯍꯥꯏꯕꯗꯤ
ꯑꯩꯈꯣꯏ ꯅꯣꯕꯦꯜꯁꯀꯨꯝꯕ ꯇꯝꯃꯦ ꯋꯤꯃꯦꯟ ꯂꯤꯇꯔꯦꯆꯔ ꯑꯗꯨꯗ ꯑꯩꯈꯣꯏꯁꯦ ꯑꯣꯞꯁꯟ ꯐ ꯐꯥꯏꯅꯦꯜ ꯁꯦꯃꯤꯁꯇꯔꯗ ꯑꯗꯨꯃꯥꯏꯅ ꯄꯤꯗꯣꯏꯅꯦ ꯎꯝ ꯀꯩꯅꯣ ꯏꯟꯗꯤꯌꯥꯟ ꯅꯠꯇ꯭ꯔꯗꯤ ꯑꯃꯦꯦꯀꯟ ꯅꯇ ꯆꯔ ꯑꯃꯨꯛꯀ ꯄꯤꯗꯣꯏꯅꯦ ꯐꯥꯏꯅꯥꯜꯗ
ꯑꯣ
ꯏꯟꯗꯤꯌꯟꯒꯤꯗ ꯇꯧꯔꯗꯤ ꯏꯟꯗꯤꯌꯟꯒꯤ ꯔꯥꯏꯇꯔꯁꯤꯡꯒ ꯃꯈꯣꯏꯒꯤꯗ ꯑꯗꯨꯝ ꯀ
ꯑꯥ
ꯑꯦ ꯁꯤꯗ ꯑꯗꯨꯝ ꯃꯅꯤꯄꯨꯔꯒꯤꯁꯨ ꯑꯗꯨꯝ ꯌꯧꯋꯦ ꯃꯅꯤꯄꯨꯔ ꯔꯥꯏꯇꯔꯁꯤꯡꯗꯣ
ꯑꯣꯥꯎ
ꯃꯈꯣꯏꯅ ꯏꯁꯇꯣꯔꯤ ꯏꯕ ꯅꯣꯕꯦꯜꯁ ꯏꯕ ꯁꯤꯒꯨꯝꯕꯁꯦ
ꯑꯥ ꯏꯁꯇꯣꯔꯤꯗꯣ ꯍꯪꯗꯣꯏꯔꯕ
ꯍꯥꯥ
ꯎ ꯑꯦꯛꯖꯥꯝꯗ ꯏꯁꯇꯣꯔꯤꯒꯨꯝꯕ ꯍꯪꯒꯗ꯭ꯔꯣ
ꯑꯗꯨꯝ ꯏꯁꯇꯣꯔꯤꯒꯤ ꯃꯥꯒꯤ ꯅꯦꯔꯦꯇꯤꯞ ꯇꯦꯛꯅꯤꯛꯀꯨꯝꯕ ꯅꯠꯇ꯭ꯔꯗꯤ ꯁꯤꯗ ꯁꯤ ꯏꯁꯇꯣꯔꯤꯅ ꯀꯔꯤ ꯁꯤꯝꯕꯣꯂꯥꯏꯁ ꯇꯧꯕ꯭ꯔꯥ ꯔꯤꯄ꯭ꯔꯖꯦꯟ ꯇꯧꯕ꯭ꯔꯥ ꯑꯗꯨꯃꯥꯏꯅ ꯁꯤꯒꯨꯝꯕꯗꯣ ꯑꯗꯨꯝ ꯍꯪꯉꯛꯑꯦ ꯑꯦꯛ ꯑꯦꯛꯖꯝ ꯃ ꯅꯠꯇ꯭ꯔꯗꯤ ꯑꯦꯅꯥꯂꯥꯏꯁꯤꯁꯀꯨꯝꯕꯗꯣ ꯅꯠꯇ꯭ꯔꯗꯤ ꯃꯥꯒꯤ ꯁꯤꯛꯅꯤꯐꯤꯀꯦꯟꯁ ꯑꯣꯐ ꯗ ꯇꯥꯏꯇꯜ ꯁꯤꯒꯨꯝꯕꯗꯣ ꯄꯣꯏꯟ ꯄꯨꯂꯞ ꯄꯥꯔꯁꯨ ꯅꯝꯕꯁ ꯑꯃꯥ ꯄꯥꯔꯁꯨ ꯀꯣꯏꯁꯟꯁꯦ ꯑꯗꯨꯃꯥꯏꯅ ꯍꯪꯈ꯭ꯔꯅꯤ ꯑꯣ ꯀꯔ ꯇꯥꯏꯦ ꯃꯔꯛ ꯃꯔꯛꯇꯗꯤ ꯐꯣꯔ ꯃꯥꯁ ꯁꯣꯝꯗ ꯃꯥꯒꯤ ꯀꯦꯔꯦꯛꯇꯔ ꯇꯦꯛꯅꯤꯛ ꯃꯥꯅ ꯑꯗꯨꯃꯥꯏꯅ ꯔꯤꯄ꯭ꯔꯖꯦꯟ ꯇꯧꯋꯦ ꯐꯦꯃꯤꯅꯤꯁ ꯔꯥꯏꯇꯔ ꯃꯥ ꯑꯦꯛꯖꯥꯝꯄꯜ ꯐꯦꯃꯤꯅꯤꯁ ꯔꯥꯏꯇꯔꯅ ꯏꯕꯗ ꯑꯗꯨꯝ ꯇꯧꯔ ꯀꯥꯟꯗ ꯃꯥꯒꯤ ꯐꯦꯃꯤꯂꯤꯁ ꯄꯔꯁꯄꯦꯛꯇꯤꯞꯇ ꯑꯗꯨ ꯀꯔꯤꯒꯤꯔꯥ ꯑꯗꯨꯃꯥꯏꯅ ꯀꯔꯤ ꯏꯕꯔꯥ
ꯎꯝ ꯎꯝ ꯑꯗꯨꯝ ꯑꯦꯛꯖꯥꯝꯗꯗꯤ ꯀꯣꯏꯁꯤꯟ ꯂꯨ ꯅꯠꯇꯕ꯭ꯔꯥ ꯑꯗꯨꯝ ꯑꯣ ꯖꯦꯅꯔꯦꯜ ꯅꯣꯂꯦꯖꯅ ꯏꯕ ꯌꯥꯗꯕ꯭ꯔꯥ
ꯑꯗꯨꯝ ꯖꯦꯅꯔꯦꯜ ꯅꯣꯂꯦꯖꯅ ꯏ ꯖꯦꯅꯔꯦꯜ ꯅꯣꯂꯦꯖ ꯈꯛꯇꯅꯦ ꯑꯗꯨꯝ ꯏꯕꯗ ꯑꯗꯨ ꯑꯣꯏꯔꯁꯨ ꯑꯥꯎꯠ ꯑꯥꯎꯠ ꯑꯣꯐ ꯄꯣꯏꯟ ꯑꯣꯏꯔꯗꯤ ꯃꯔ ꯐꯪꯗꯦꯗꯅ
ꯑꯥ ꯎꯝ
ꯃꯈꯣꯏꯁꯦ ꯃꯦꯇꯥꯃꯣꯐꯣꯔꯒꯨꯝꯕ ꯑꯗꯨꯝ ꯌꯥꯝꯅ ꯄꯥꯏꯕꯀꯣ ꯃꯤꯁꯦ ꯁꯤꯝꯕꯂꯤꯛ ꯃꯤꯅꯤꯡ ꯃꯥꯒꯤ ꯏꯃꯦꯖꯤꯅꯔꯤꯒꯨꯝꯕ ꯄꯣꯏꯝꯒꯨꯝꯕꯗ ꯑꯗꯨꯝ ꯌꯥꯝ ꯄꯥꯏꯕ ꯑꯗꯨꯒꯤ
ꯎꯝ ꯁꯟꯗꯦꯒꯨꯝꯕꯗꯤ ꯆꯔꯁ ꯆꯠꯄ꯭ꯔꯣ ꯅꯣꯏ
ꯑꯩꯈꯣꯏꯁꯦ ꯌꯥꯝ ꯔꯤꯒꯨꯂꯔ ꯑꯣꯏꯕꯗꯤ ꯅꯠꯇꯦ ꯍꯥꯏꯕꯗꯤ ꯑꯩꯈꯣꯏꯗꯤ ꯂꯞꯄ‌ꯦꯗꯅ ꯑꯩꯈꯣꯏ ꯆꯔꯁ ꯆꯥꯗꯣꯏꯁꯦ ꯀꯥꯗꯣꯏꯁꯦ ꯑꯗꯨ ꯍꯣꯏ ꯕꯤꯑꯣ ꯁꯤ ꯗ ꯑꯈ‌ꯣꯒꯤ ꯆꯔꯁ ꯂꯩ
ꯑꯣ ꯕꯤꯌ‌ꯣꯠ ꯁꯤꯗ
ꯎꯝ
ꯑꯥ ꯑꯗꯨꯒ ꯅꯣꯏꯒꯤ ꯌꯨꯝꯗꯒꯤ ꯂꯥꯞꯄ꯭ꯔꯣ ꯑꯗꯨ ꯆꯔꯁꯇꯣ
ꯂꯄꯦ ꯍ‌ꯣꯏ
ꯎꯝ
ꯑꯈ‌ꯣꯏ ꯒꯥꯔꯤ ꯂꯩꯇ꯭ꯔꯗꯤꯀꯣ ꯆꯠꯄꯗꯣ ꯌꯥꯝ ꯐꯔꯛ ꯇꯥꯏꯕ
ꯎꯝ ꯅꯨꯡꯗꯤꯟ ꯅꯨꯡꯊꯤꯟꯗꯗꯤ ꯆꯥꯛ ꯆ ꯆꯥꯛꯀꯨꯝꯕ ꯆꯥꯗꯕ꯭ꯔꯥ
ꯈ‌ꯣꯏꯔ
ꯑꯥ
ꯆꯥꯒꯨꯝꯕ ꯊꯥꯛꯑꯦ
ꯉꯁꯥꯏ ꯑꯌꯨꯛꯨ ꯄꯨꯡ ꯀꯌꯥꯗ ꯆꯥꯛ ꯆꯥꯒꯦ
ꯑꯩ ꯄꯨꯡ ꯏꯂꯚꯦꯟ ꯍꯣꯏꯗ ꯑꯣꯏꯔꯝꯃꯦ ꯆꯥꯛ ꯆꯥꯕꯗ ꯍꯜꯂꯦ
ꯑꯣ ꯑꯗꯨꯗꯤ ꯊꯦꯡꯉꯤꯅ
ꯍꯣꯏ ꯊꯦꯡꯅ ꯍꯧꯒꯠꯄꯅꯤꯅꯦ ꯑꯩꯁꯦ ꯅꯉꯣꯏꯗ ꯑꯃꯨꯛꯀ ꯍꯧꯒꯠꯄꯅ‌ꯦ
ꯎꯝ ꯑꯩꯈꯣꯏꯗꯤ ꯑꯩꯠ ꯊꯥꯔꯇꯤ ꯑꯗꯥꯏꯗ ꯆꯥꯏ ꯑꯗꯨꯒ
ꯑꯗꯨꯗꯤ ꯅꯣꯏꯅ ꯉꯥꯜꯅ ꯍꯧꯒꯠꯂꯝꯅꯤꯀꯣ ꯅꯣꯏꯗꯤ
ꯎꯝ ꯑꯩꯈꯣꯏꯗꯤ ꯍꯣꯁꯇꯦꯜꯗ ꯂꯩꯕꯅꯤꯅ ꯑꯗꯨꯝ ꯑꯗꯨ ꯅꯪꯅꯕ ꯑꯗꯨꯝ ꯍꯧꯒꯜꯂꯤ
ꯎꯝ
ꯅꯨꯡꯗꯥꯡꯅꯗꯤ ꯄꯨꯡ ꯀꯌꯥꯗ ꯆꯥꯛ ꯆꯥꯕ꯭ꯔꯥ
ꯁꯚꯦꯟ ꯊꯥꯔꯇꯤ
ꯑ‌ꯣ ꯎꯝ ꯁꯚꯦꯟ ꯊꯥꯔꯇꯤꯒꯨꯝꯕꯗꯣ ꯆꯞ ꯆꯥꯏ ꯑꯗꯣ ꯑꯩꯈꯣꯏꯒꯤꯗꯤ ꯉꯟꯅ ꯆꯥꯕꯒꯤꯀꯣ ꯆꯥꯅꯤꯡꯗꯦ ꯉꯟꯅ ꯄꯤꯕ
ꯅꯣꯏꯗꯤ ꯄꯨꯡ ꯀꯌꯥꯗ ꯆꯥꯕ
ꯁꯤꯛꯁ ꯁꯤꯛꯁ ꯊꯥꯔꯇꯤ ꯗꯥꯏꯗ
ꯍꯣꯁꯇꯦꯜꯒꯤ ꯇꯥꯏꯃꯤꯡ ꯃꯥꯂ‌ꯦꯀꯣ
ꯎꯝ ꯍ‌ꯣꯁ ꯇ‌ꯦꯜꯒꯤ ꯇꯥꯏꯃꯤꯡ ꯑꯣꯏꯕꯩ
ꯆꯥꯡ ꯑ‌ꯦ ꯁꯥꯡꯗꯤ ꯑꯗꯨꯝ ꯍꯥꯎꯗꯤ ꯍꯥꯎꯕ꯭ꯔꯥ
ꯑ ꯑꯗꯨꯝ ꯍꯣꯏ ꯍꯥꯎꯋꯦ ꯑ ꯌꯥꯝ ꯍꯥꯎꯕꯁꯨ ꯅꯠꯇꯦ
ꯌꯦꯝꯍꯥꯎꯕꯁꯨ ꯅꯠꯇꯦ ꯌꯦꯝꯍꯥꯎꯇꯕꯁꯨ ꯅꯠꯇꯦ ꯀ‌ꯣ
ꯎꯝ ꯃꯔꯛ ꯍꯥꯏꯕ ꯇꯥꯔꯦ
ꯌꯦꯔꯤꯌꯦ ꯍ
ꯎꯝ
ꯀꯩ ꯏꯟꯆꯥꯡ ꯑꯌꯥꯝꯕ ꯇꯣꯡꯒꯦ ꯅꯣꯏꯗꯤ
ꯀꯥꯡꯁꯣꯏ ꯑ ꯈꯪꯗꯦꯗ ꯑꯗꯨ ꯑꯩꯈꯣꯏ ꯑꯗꯨꯝ ꯃꯤꯛꯁ ꯑꯞ ꯇꯧꯋꯤꯗ
ꯎꯝ
ꯑꯁꯤꯅ ꯅꯨꯡꯇꯤ ꯆꯥꯒꯦ ꯍꯥꯏꯕꯗꯤ ꯅꯠꯇꯦꯕ ꯑꯩꯈꯣꯏꯁꯨ
ꯎꯝ ꯑꯩꯈꯣꯏꯗꯤ ꯗꯥꯜ ꯑꯌꯥꯝꯕ ꯆꯥꯏꯌꯦ ꯑꯗꯨ
ꯑ ꯈꯣꯏꯁꯨ ꯗꯥꯜ ꯑꯗꯨꯝ ꯆꯥꯏ ꯑꯉꯥꯡꯁꯨ ꯌꯥꯝꯕꯅꯤꯅ ꯑꯈꯣꯏꯁꯦ ꯑꯉꯥꯡꯁꯤꯡꯗꯤ ꯗꯥꯜ ꯑꯗꯨꯝ ꯄꯥꯝꯅꯩꯕꯀꯣ
ꯍꯣꯏ ꯍꯣꯏ
ꯑꯗꯨ ꯊꯧꯕꯁꯨ ꯅꯨꯡꯗꯤ ꯅꯨꯡꯉꯥꯏ ꯗꯥꯜꯁꯦ
ꯍꯣꯏ ꯁꯝ ꯁꯝꯃꯤ ꯇꯣ ꯊꯣꯡꯕꯗꯣ ꯂꯥꯏꯌꯦꯕ
ꯑꯃꯔꯣꯝꯗ ꯍꯥꯏꯔꯗꯤ ꯅꯨꯡꯉꯥꯏ ꯃꯣꯏ ꯑꯗꯨꯝ ꯆꯠ ꯈꯤ
ꯗꯥꯜꯗꯣ ꯑꯗꯨꯝ ꯆꯥꯔꯗꯤ ꯍꯥꯎ-ꯍꯥꯎꯗꯤ ꯍꯥꯎꯇꯦ ꯑꯗꯨ ꯑꯥ ꯃꯣꯏꯗꯤꯅꯤꯞ ꯇ꯭ꯔꯤꯁꯦꯁ ꯑꯥ ꯑꯥ ꯆꯥꯕꯁꯨ ꯐꯩꯗꯅ ꯍꯥꯏꯕꯗꯤ ꯑꯝ ꯗꯥꯜꯒꯨꯝꯕ ꯆꯥꯕꯖꯦ ꯏꯅꯔꯖꯤꯖꯨ ꯐꯪꯉꯦꯗꯅ ꯊꯣꯛꯄ ꯎꯝ ꯊꯣꯛꯄ ꯖꯪ ꯆꯥꯕꯩ ꯃꯍꯨꯠꯇ ꯗꯥꯜ ꯆꯥꯕꯅꯗꯤ ꯐꯩ
ꯍꯣꯏ ꯑꯗꯨ ꯃꯥꯢꯅ ꯇꯧꯋꯦ
ꯎꯝ
ꯗꯨꯑꯣꯏꯔꯁꯨ ꯆꯞꯃꯥꯟꯅꯗꯤ ꯇꯟꯗꯤ ꯇꯟꯈ꯭ꯔꯕꯖꯠꯅꯤꯀꯣ ꯗꯥꯜꯁꯨ ꯐꯥꯒꯤ ꯅꯠꯇꯦ ꯑꯗꯨ ꯑꯣꯏꯔꯁꯨ ꯑꯇꯣꯞꯄ ꯑꯦꯟꯁꯥꯡꯗꯤ ꯑꯗꯨꯝ ꯗꯥꯜꯒꯨꯝꯕ ꯅꯨꯡꯇꯤ ꯑꯗꯨꯃꯥꯏ ꯆꯥꯕ ꯉꯝꯃꯔꯣꯏ ꯗꯥꯜꯒꯤ ꯑꯣꯏꯕꯒꯤꯅꯤꯀꯣ ꯗꯥꯜ ꯑꯣꯏꯕꯒꯤꯅꯤ
ꯍꯣꯏ ꯍꯣꯏ
ꯏꯟꯁꯥꯡ ꯅꯥꯄꯤꯒꯨꯝꯕꯗꯨ ꯑꯌꯨꯛꯁꯨ ꯅꯨꯡꯗꯥꯡꯁꯨ ꯅꯨꯡꯊꯤꯟ ꯇꯨ ꯊ꯭ꯔꯤ ꯗꯦꯖ ꯑꯗꯨꯝ ꯆꯥꯕ ꯉꯝꯗꯦ
ꯑꯥ ꯑꯥ ꯗꯥꯜꯗꯤ ꯑꯗꯨꯝ ꯍꯣꯏ ꯍꯣꯏ ꯍꯣꯏ ꯑꯗꯨꯃꯥꯏ ꯇꯧꯋꯦ ꯍꯧꯖꯤꯛ ꯄꯨꯡ ꯑꯃ ꯃꯈꯥꯏ ꯍꯦꯜꯂꯦ ꯗꯥꯜꯗꯤ ꯑꯗꯨꯝ ꯇꯣꯂꯔꯦꯠ ꯇꯧꯕ ꯉꯝꯃꯤꯗꯣ ꯑꯗꯨꯝ ꯆꯥꯔꯁꯨ